ꯇꯥꯕ ꯎꯝ
ꯇ
ꯇꯒꯦꯗ
ꯍꯥꯏꯁꯨ ꯎꯝ ꯂꯣꯏꯔꯕꯣ ꯅꯪ ꯒꯦꯝ ꯁꯥꯟꯅꯕ
ꯑꯩ ꯑꯩ ꯃꯤ ꯑꯃꯃ ꯆꯪ ꯁꯥꯡꯉꯒꯤ ꯑꯣꯖ ꯅꯠꯇꯦ ꯁꯪꯉ ꯑꯩ ꯁꯟꯗꯔꯁꯤ ꯇꯧꯕ ꯑꯣ ꯀꯔ ꯁꯥꯟꯅꯕ ꯑꯗꯨ ꯅꯣꯡꯅꯗꯉ ꯃꯗꯥ ꯭ꯔꯣ ꯆꯄ
ꯌꯦꯁ ꯀꯩꯅꯣꯕ ꯁꯥꯟꯅ ꯍꯥꯏꯁꯦ ꯍꯥꯏꯗꯤ ꯑꯗꯨ ꯇꯧꯔ ꯀꯩ ꯁꯥꯟꯅꯩ ꯐꯨꯠꯕꯣꯜ ꯁꯥꯟꯅꯩꯅꯦ
ꯍꯥꯎ
ꯅꯪꯅ ꯑꯣꯏꯔꯤ ꯅꯪꯅ ꯑꯣꯏꯔꯤꯁꯤꯅ ꯀꯅꯥ ꯅꯝꯕꯔ ꯀꯌꯥ
ꯑꯩ ꯃꯤ ꯑꯃꯁꯤꯝꯁꯨ ꯁꯥꯟꯔꯦ
ꯑ
ꯎꯁꯔ ꯋꯥꯅꯦ ꯐ ꯁꯥꯕꯅ
ꯕ꯭ꯔꯖꯤꯂꯣꯅꯥ ꯍꯥꯏꯁꯦ ꯏꯁꯄꯦꯟ ꯅꯠꯇꯦꯀꯣ
ꯏꯁꯄꯦꯟꯅꯩ ꯏꯁꯄꯦꯟ ꯁꯀꯦꯟꯜ ꯂꯩꯕ
ꯂꯩꯕ ꯂꯝ ꯑꯣ
ꯑꯣꯏ ꯂꯝ ꯑꯃꯅꯦꯕ ꯀꯩ ꯍꯥꯏꯅꯤ ꯑꯩꯈꯣꯏꯒꯤ ꯁꯤꯇꯤ ꯍꯣꯗꯣꯏꯅꯦ
ꯎꯝ ꯃꯦꯁꯤꯗꯣꯅꯤꯌꯥ ꯄꯥꯔꯁꯤꯂꯣꯅꯥ ꯏꯁꯄꯦꯟ ꯉꯥꯛꯇꯔꯣ ꯅꯣ ꯃꯦꯁꯤ ꯗꯣꯅꯤꯌꯥꯗ ꯒ꯭ꯔꯤꯁ ꯃꯥꯜꯂꯦ
ꯀꯩꯅꯛꯇꯦ ꯑ ꯎꯝ ꯐ꯭ꯔꯁꯔ ꯋꯥꯅ ꯍꯥꯏꯏꯖꯦ ꯎꯝ ꯐ ꯍꯥꯏ
ꯔꯣꯅꯥꯜꯗꯣꯒꯤ
ꯔꯣꯅꯥꯜꯗꯣꯁꯦ ꯑꯩ ꯅꯠꯇꯦ ꯅꯠꯇꯦ ꯑꯗꯨ ꯀꯣꯟꯅ ꯂꯥꯛꯀꯅꯤ ꯑꯩꯅ ꯈꯟꯕꯖ ꯔꯣꯅꯥꯜꯗꯣꯁꯦ ꯍꯥꯟꯅ ꯏꯁꯄꯣꯔꯇꯤꯡ ꯑꯃ ꯂꯩꯕꯅꯦꯕ ꯁꯄꯣꯔꯇꯤꯡ ꯀꯩꯅꯣꯝ ꯍꯥꯏꯕꯅꯦ ꯀꯥꯎꯔꯦ ꯑꯗꯨꯗ ꯁꯥꯟꯅꯔꯝꯃꯦꯀꯣ ꯑꯗꯨꯗꯒꯤ ꯀꯩꯅꯣꯅ ꯑꯂꯦꯛ ꯀꯁ ꯃꯃꯤꯡ ꯀꯥꯎꯈ꯭ꯔꯦ ꯀꯩꯅꯣꯒꯤ ꯃꯦꯖꯁ ꯆꯁꯀꯤ ꯌꯨꯅꯥꯏꯇꯦꯠꯀꯤ ꯀꯩꯅꯣꯅꯦꯕ ꯃꯥꯅ ꯔꯣꯅꯥꯜꯗꯣꯁꯦ ꯂꯩꯔꯦꯀꯣ ꯑꯗꯨꯒ ꯃꯦꯟꯁꯇꯦꯛ ꯁꯥꯟꯅꯔꯝꯃꯦ
ꯎꯝ
ꯃꯦꯟ ꯆꯦꯁ ꯌꯨꯅꯥꯏꯇꯦꯠꯇ ꯁꯅꯥꯟꯔꯝꯕꯗꯀꯤ ꯃꯤꯁꯦꯜ ꯍꯥꯏꯅ ꯑꯃꯥ ꯂꯩꯌꯦꯕ ꯇꯣꯅꯥꯉꯟ ꯑꯃ ꯂꯩꯌꯦꯕꯀꯣ ꯑꯗꯨꯗ ꯁꯥꯟꯅꯕ ꯇꯥꯔꯦ ꯃꯁꯤꯁꯤ ꯍꯣꯏꯅ ꯐꯨꯗꯥꯔꯝꯃꯕ ꯃꯨꯕꯥꯜꯕ ꯇꯨꯊꯥꯎꯖꯟ ꯀꯌꯥꯗꯅꯣ ꯀꯥꯎꯈꯔꯦ ꯏꯂꯥꯕꯦꯟꯗꯔ ꯀꯥꯎꯒꯔ ꯐꯖ ꯂꯥꯛꯑꯦ
ꯔꯣꯅꯥꯜꯗꯣꯁꯦ ꯑꯗꯩ ꯐꯥꯎꯗ ꯉꯥꯏꯔꯤꯕꯣ
ꯃꯥꯁꯦ ꯍꯥꯟ ꯃꯦꯟꯆꯦꯛꯇ ꯈꯣꯏ ꯌꯨꯅꯥꯏꯇꯦꯠꯇ ꯐꯥꯎꯋꯦ
ꯑꯣ
ꯑꯗꯨꯅ ꯃꯥ ꯃꯊꯪꯗꯒꯤ ꯖꯨꯕꯦꯡꯀꯁ ꯖꯨꯕꯦꯡꯀꯁ ꯍꯥꯏ ꯑꯗꯨꯗ ꯆꯠꯈꯔ
ꯑꯩꯈꯣꯏ ꯂꯩꯀꯥꯏꯗꯒꯤꯀꯣ ꯏꯃꯥꯟꯅꯕꯤ ꯑꯃꯒꯤ ꯃꯅꯥꯎꯄꯥ ꯖꯔꯃꯟꯗ ꯕꯣꯜ ꯇꯝꯕꯩ ꯈꯜꯂꯛꯑꯦꯅ ꯇꯝꯕ ꯆꯠꯈꯤꯕꯅꯦꯕꯀꯣ
ꯎꯝ
ꯑꯗꯨꯒ ꯀꯩꯁꯨꯝ ꯍꯦꯟꯀꯠꯇ꯭ꯔꯦ ꯍꯩꯕ ꯍꯦꯟꯀꯠꯇ꯭ꯔꯦ ꯌꯥꯝ ꯋꯥꯠꯂꯦ ꯍꯥꯏ ꯍꯥꯏꯔꯒ ꯑꯃꯨꯛ ꯊꯂꯛꯄꯅꯦ
ꯀꯩꯅꯣ ꯍꯥꯏꯁꯤꯕꯨ
ꯍꯥꯏꯗꯤ ꯃꯥꯗꯣ ꯈꯪꯗꯦ ꯃꯥꯗꯣ ꯑꯃ ꯍꯩꯒꯠꯂꯛꯇꯕꯒꯤ ꯑꯣꯏ ꯃꯥꯟꯂꯦ
ꯖꯔꯃꯟꯗ
ꯎꯝ ꯖꯔꯃꯟꯗ ꯆꯍꯤ ꯑꯅꯤꯃꯨꯛ ꯂꯩꯔꯨꯔꯥ ꯑꯃꯔ ꯑꯅꯤꯔ ꯈꯪꯗꯦ ꯑꯩꯈꯣꯏ ꯂꯩꯀꯥꯏꯗꯒ ꯑꯣꯛꯇꯅꯒ ꯇꯧꯕꯅꯦꯕ ꯑꯣꯛꯄ ꯍꯥꯏꯗꯤ ꯑꯃ ꯆꯠꯂꯝꯗꯥꯏꯗ ꯑꯣꯏꯅ ꯆꯠꯇꯣꯔꯦ ꯍꯥꯏꯕꯒꯤ ꯑꯣꯏꯅ ꯇꯧꯕꯗꯣ ꯈꯜꯂꯛꯑꯦ ꯆꯠꯅꯕꯒꯤꯅ ꯑꯣꯏꯅ
ꯀꯩꯅꯣ ꯇꯧꯔꯝꯃꯣꯏ ꯑꯗꯨ ꯌꯥꯝ ꯐꯖꯅ ꯑꯩꯈꯣꯏꯒꯤ ꯃꯄꯨꯡꯅꯤꯡ ꯆꯪꯉꯝꯃ ꯑꯣꯏꯕ
ꯑꯥ
ꯕꯤꯜꯕꯥꯎ ꯏꯁꯄꯦꯅꯤꯁ ꯀꯥꯞ
ꯑꯗꯨꯏꯁꯨ ꯌꯦꯡꯪꯅꯦ ꯖꯔꯃꯟꯗ ꯆꯠꯂ ꯂꯩꯔꯨꯔꯕꯅꯦ
ꯎꯝ
ꯑ ꯅꯨꯡꯉꯥꯏꯖꯔꯤꯅꯦ ꯁꯛꯀ ꯀꯩꯁꯨ ꯐꯖꯔ ꯊꯣꯛꯂꯛꯇꯦ
ꯖꯔꯃꯅ ꯂ ꯂ ꯁꯛꯇꯗꯤ
ꯍꯥꯏꯗꯤ ꯀꯨꯆꯨ ꯀꯨꯃꯦꯟꯒꯗ ꯐꯣꯔꯦꯟꯗ ꯂꯩꯕꯅꯤꯅ ꯉꯧꯊꯣꯔꯛꯀꯗ꯭ꯔꯥꯅ ꯈꯟꯕ
ꯎ
ꯀ ꯁꯉ ꯍꯧꯦ
ꯍꯔꯤꯦꯟꯟ ꯅꯣꯡ ꯀꯁꯤ ꯃꯀꯇꯤ
ꯑꯗꯨꯨꯁꯨ ꯃꯥꯟꯗ꯭ꯔꯣ ꯁꯤꯀꯤꯝꯗ ꯂꯩꯅꯤꯡꯉꯦ ꯀꯀꯤꯝꯗ ꯂꯩꯔꯁꯨ ꯌꯥꯝ ꯉꯧꯊꯣꯛꯄꯅꯦ
ꯁꯤꯔꯦꯟꯗ ꯂꯩꯔꯁꯤ ꯉꯧꯕꯁ ꯑꯥ ꯂꯩꯀꯥꯟꯅꯤ ꯉꯧ ꯃꯥꯟꯕ ꯋꯥꯅꯤꯗ
ꯅꯠꯇꯦꯌꯦ ꯉꯧꯋꯦ ꯍꯥꯏꯗꯤ ꯏꯪꯕꯅꯤꯅꯅꯦ ꯑꯗꯨꯝ ꯑꯣꯣꯝꯖꯤꯜꯂ ꯂꯩꯔꯕꯅꯤꯅ
ꯄꯨꯟꯕꯅ ꯍꯦꯟꯅꯒ ꯇꯧꯕꯁꯟꯕꯣꯏꯅꯤ
ꯑꯁ ꯑꯗꯨ ꯑꯣꯏꯁꯨ ꯃꯐꯝ ꯃꯐꯝ ꯂꯩꯌꯦ ꯏꯪꯕꯗꯣ ꯎꯈ꯭ꯔꯨꯜꯗ ꯂꯩꯔꯗꯤ ꯉꯧꯊꯣꯛꯑꯦ ꯍꯥꯏ ꯁꯦꯅꯥꯄꯇꯤꯗꯗꯤ ꯏꯪꯉꯁꯨ ꯃꯨꯁꯜꯂꯦ ꯍꯥꯏ ꯑꯗꯨꯃꯥꯏꯅ ꯁꯤꯀꯤꯝꯗꯤ ꯉꯧꯊꯣꯛꯄꯅꯤ
ꯑ ꯁꯤꯅꯣꯇ ꯀꯄ
ꯆꯤꯡꯅꯤ ꯀꯩꯅꯣ ꯆꯤꯡ ꯈꯔꯗꯤ ꯑꯣꯏꯔꯅꯤ ꯀꯩꯅꯣ
ꯑꯗꯨꯒ
ꯅꯨꯄꯤ ꯅꯪꯅ ꯃꯩ ꯃꯨꯊꯠꯀꯦꯁꯨ ꯑꯗꯨꯝ ꯌꯥꯏꯀꯣ ꯑꯦ
ꯎꯝ
ꯃꯥꯅꯦ ꯉ ꯁꯤꯁꯦ ꯊꯥꯡꯖꯅꯤ
ꯃꯥꯅꯤ
ꯊꯥꯡꯖꯅꯦ ꯍꯌꯦꯡ ꯁꯟꯗꯦꯅꯦꯅ ꯌꯦꯟ ꯊꯣꯡꯕ ꯆꯥꯅꯤꯁꯨ ꯅꯠꯇꯦ ꯑꯩ ꯊꯋꯥꯏ ꯅꯨꯡꯉꯥꯏꯇꯦ ꯑꯗꯨ ꯈꯪꯉꯕ ꯍꯣꯁꯇꯦꯜ ꯈꯨꯗꯤꯡꯃꯛꯁꯦꯀꯣ ꯁꯟꯗꯦ ꯑꯣꯏꯔꯕ ꯑꯌꯨꯛꯇ ꯎꯠꯇꯤ ꯅꯪ ꯈꯪꯖꯜꯂꯨ ꯅꯪ ꯍꯌꯦꯡ ꯋꯥꯏꯅꯦꯀꯣ
ꯎꯝ
ꯅꯆꯥꯗꯣ ꯍꯣꯁꯇꯦꯜꯗ ꯊꯝꯅꯤꯡꯕ꯭ꯔꯥ ꯊꯝꯅꯤꯡꯗꯕ꯭ꯔꯥ
ꯈꯪꯗꯦ
ꯑꯦ ꯎ ꯑꯩꯀꯣ ꯑꯩ ꯊꯝꯅꯤꯡꯗꯦꯣ ꯑꯗꯨꯒꯅꯦ ꯑꯩꯒꯤ ꯑꯩꯒꯤ ꯑꯉꯥꯡ ꯑꯅꯤꯅ ꯇꯝꯕ ꯁ꯭ꯀꯨꯜꯗꯣ
ꯎꯝ
ꯑꯗꯨꯗ ꯇꯝꯍꯟꯅꯤꯡꯉꯦ ꯀꯩꯒꯤꯅꯣ ꯍꯥꯏꯔꯒꯅꯦ ꯈꯪꯉ ꯃꯣꯏ ꯂꯥꯏꯔꯤꯛ ꯇꯝꯕꯒꯤ ꯐꯤꯗꯣ ꯊꯥ ꯑꯃꯒꯤꯅꯦ ꯂꯨꯄꯥ ꯇ꯭ꯋꯦꯟꯇꯤ ꯐꯥꯏꯚ ꯈꯛꯇꯅꯤ
ꯊꯥꯡꯃ
ꯎꯝ ꯊꯥ ꯈꯨꯗꯤꯡꯒꯤꯗꯤ ꯊꯤꯌꯦ ꯈꯪꯉꯕ ꯌꯥꯝ ꯍꯣꯡꯉꯦ ꯍꯥꯏꯌꯦꯦ ꯌꯥꯝꯃꯣ ꯑꯗꯨꯗꯨꯅ ꯑꯍꯣꯡꯕꯗꯨꯗ ꯇꯪꯍꯟꯅꯤꯡꯕ ꯑꯩꯅ ꯁꯨꯃꯥꯏ ꯍꯥꯏꯒ ꯑꯩ ꯏꯃꯥꯟꯅꯕꯤ ꯑꯃꯅ ꯍꯥꯏꯅꯤ ꯑꯗꯨꯅꯦ ꯅꯣꯏꯕꯥꯅ ꯅꯪꯉꯣꯟꯗ ꯍꯧꯖꯤꯛ ꯇꯧꯔꯤꯗꯣꯏ ꯄꯩꯁꯥ ꯇꯤꯡꯅꯤꯡꯗꯕꯗꯣ
ꯄꯥ ꯀꯜꯅꯨꯡꯉ
ꯎꯝ ꯀꯨꯟ ꯃꯉꯥ ꯈꯛꯇꯅꯤ ꯍꯥꯏ ꯃꯤꯡ ꯃꯤꯡ ꯆꯟꯕꯒꯤꯒꯗꯣ ꯂꯨꯄꯥ ꯌꯥꯡꯈꯩ ꯃꯨꯛꯇꯪꯒ ꯑꯣꯏ ꯍꯥꯏ ꯏꯃꯥ ꯀꯤꯌꯦ ꯅꯪ ꯀꯩꯒꯤꯅꯣ ꯀꯩ
ꯈꯟꯕꯔꯦ ꯀꯃꯥꯏꯅ ꯈꯟꯗ ꯁꯥꯇ
ꯑꯣ ꯈꯟꯕꯗꯤ ꯈꯪꯗꯦ ꯀꯃꯥꯏꯅ ꯇꯧꯔꯣ ꯈꯟꯒꯦ ꯃꯣꯏꯗ ꯑꯃꯨꯛ ꯍꯪꯉꯛꯀꯦ ꯍꯌꯦꯡ ꯑꯗ ꯃꯣꯏꯗꯣ ꯀ꯭ꯂꯥꯁ ꯋꯥꯟꯗꯒꯤꯗꯤ ꯍꯧꯕ ꯃꯥꯜꯂꯦ
ꯊꯝꯗ ꯍꯥꯏ ꯀꯦ
ꯑꯗꯨꯏꯁꯨ ꯅꯣꯏ ꯔꯨꯝꯗ ꯑꯃꯁꯨ ꯂꯩꯗꯥꯏꯅꯦ ꯍꯥꯏꯗꯤ ꯃꯌꯥꯝ ꯂꯩꯗꯅ ꯑꯦ ꯅꯣꯏꯔꯣꯝꯒꯤ ꯅꯠꯇ꯭ꯔꯁꯨ ꯀꯩꯅꯣꯗꯣ ꯑꯗꯨꯝ ꯇꯝꯃꯁꯨ ꯌꯥꯏꯍꯦ ꯂꯝꯐꯦꯜꯒꯤꯗꯣ ꯅ ꯑꯦ ꯀꯥꯏꯩꯅꯣ
ꯀꯔꯝ ꯍꯥꯏꯗꯨꯣ ꯅꯇꯦꯅꯤ ꯀ
ꯑꯗꯨ ꯀꯩꯅꯣꯁꯨ ꯂꯩꯔꯤ ꯂꯥꯡꯖꯤꯡꯁꯨ
ꯂꯥꯡꯖꯤꯡ ꯂꯩꯕ꯭ꯔꯣ
ꯂꯩꯕꯅꯦ
ꯈꯪꯗꯦ ꯑꯗꯨꯗꯤ ꯅꯕꯥꯅꯤ ꯍꯥꯏꯗꯤ ꯀꯅꯥꯅ ꯆꯂꯥꯏꯕꯅꯣ
ꯑ ꯑꯣꯜ ꯏꯟꯗꯤꯌꯥꯒꯤ ꯑꯣꯏꯕꯅꯦ ꯑꯗꯨꯅꯅꯦ
ꯑꯗꯣ ꯑꯣꯜ ꯏꯟꯗꯤꯌꯥꯒꯤ ꯑꯣꯏꯕ ꯍꯥꯏꯁꯦ ꯍꯥꯏꯗꯤ ꯒꯣꯔꯃꯦꯟꯒꯤ ꯀꯩꯅꯣꫪ
ꯍꯣꯏ ꯁꯦꯟꯇ꯭ꯔꯦꯜꯒꯤ ꯁꯦꯟꯇ꯭ꯔꯦꯜ ꯒꯣꯔꯃꯦꯟꯒꯤ
ꯁꯥ
ꯑꯗꯨꯅ ꯑꯗꯣ ꯑꯩ ꯇꯝꯍꯜꯂꯁꯤꯀꯣ ꯑꯋꯣꯏꯕ
ꯑꯣꯡ ꯌꯦꯡꯒꯦ
ꯍꯣꯡꯉꯦ ꯑ ꯍꯌꯦꯡꯋꯥꯏꯁꯦ ꯀꯩꯁꯨ ꯌꯥꯝ ꯇꯥꯡꯈꯠꯂꯣꯏ ꯇꯥꯡꯒꯦ ꯇꯥꯡꯉ ꯂꯨꯄꯥ ꯆꯥꯝꯃꯒ ꯄꯤꯔꯛꯀꯗ꯭ꯔꯥ
ꯑꯗꯣ ꯃꯣꯏꯗꯣꯏꯅ ꯀꯥꯟꯗ ꯈꯪꯅ ꯆꯥꯅꯕꯅꯤ ꯑꯗꯨꯗꯤ ꯑꯣꯖꯥꯒꯩꯖꯤꯅ ꯗꯨ ꯇꯧꯔꯗꯤ ꯆꯥꯎꯔ ꯌꯥꯏꯅꯦꯀꯣ
ꯑꯁ ꯁꯦꯟꯇ꯭ꯔꯦꯜꯒꯤꯅꯤꯅ ꯆꯥꯎꯔꯝꯅꯤꯌꯦ
ꯍꯥꯏꯗꯤ ꯑꯉꯥꯡꯒꯤ ꯁ꯭ꯀꯨꯜ ꯐꯤꯗꯒꯤ ꯐꯩ ꯇꯣꯂꯣꯞ ꯄꯤꯅꯤ ꯅꯠꯂꯝꯃꯣꯏꯕ
ꯑꯗꯨꯝ ꯁꯦꯟꯇ꯭ꯔꯦꯜ ꯒꯣꯃꯦꯟꯅ ꯄꯤꯔꯛꯑꯂꯝꯝꯒꯅꯦꯕ ꯑꯗꯣ ꯈꯪꯉꯕ ꯑꯩ ꯑꯉꯥꯡꯒꯤ ꯃꯃꯥꯗꯣ ꯀꯩꯅꯣꯝꯃ ꯃꯦꯝꯕꯔ ꯑꯣꯏ ꯍꯥꯏꯕꯅꯦꯕ ꯑꯗꯨ ꯀꯦꯕꯤꯒꯤ ꯑꯩ ꯍꯌꯦꯡꯋꯥꯏꯕꯧ ꯃꯣꯏꯒ ꯁꯪꯒ ꯇꯧꯔ ꯂꯩꯔꯗꯤ ꯃꯣꯏꯒ ꯉꯥꯡꯅꯔꯒꯦ ꯁꯤꯅꯦ ꯑꯩꯅ ꯈꯜꯂꯤꯁꯦ ꯌꯥꯏꯌꯦ ꯑꯗꯨꯝ ꯑꯩ ꯁꯪꯒꯁꯦ ꯇꯧꯗꯕ ꯌꯥꯗꯦ ꯀꯩꯒꯤꯅꯣ ꯍꯥꯏꯔ ꯑꯩ ꯏꯆꯥꯗꯣ ꯍꯣꯡꯕꯔ ꯇꯝꯍꯟꯗꯣꯏꯅꯦ ꯑꯗꯣ ꯑꯩꯅ ꯃꯣꯏꯒꯤ ꯄꯥꯝꯗꯕ ꯍꯥꯏꯔꯒꯗꯤꯀꯣ ꯍꯤꯟꯗꯤꯗ ꯉꯥꯛꯇ ꯇꯥꯛꯄꯒꯤꯅꯦ
ꯐꯦꯡꯃ ꯑꯣꯖꯥ ꯑꯣꯖꯥꯗ ꯃꯩꯇꯩ ꯌꯥꯎꯗ
ꯌꯥꯎꯋꯦ ꯃꯩꯇꯩ ꯌꯥꯎꯋꯦ ꯏꯪꯂꯤꯁꯀ ꯈꯔ ꯉꯥꯡꯕꯤ ꯑꯗꯨꯏꯖꯨꯅꯦ ꯑꯣꯖꯥ ꯃꯌꯥꯡꯁꯨ ꯃꯌꯥꯝ ꯌꯥꯎꯋꯦꯕ ꯑꯗꯨꯅꯅꯦ ꯃꯦꯠꯁ ꯇꯥꯛꯄꯕꯨ ꯍꯩ ꯍꯤꯟꯗꯤꯗ ꯇꯥꯛꯑꯦ ꯅ ꯃꯣꯏ ꯃꯃꯥꯗꯨꯅ ꯉꯥꯡꯉꯤꯅꯦ ꯃꯦꯠꯁ ꯇꯥꯛꯀꯇꯕꯨ ꯍꯤꯟꯗꯤ ꯍꯤꯟꯗꯤ ꯁꯕꯖꯦꯛ ꯑꯣꯏꯔꯒ ꯍꯤꯟꯗꯤꯗ ꯇꯥꯛꯄꯅ ꯇꯥꯛꯄꯅꯤꯅ ꯑꯇꯩ ꯏꯪꯂꯤꯁꯀꯨꯝꯕꯗꯤ ꯏꯪꯂꯤꯁꯇ ꯑꯃꯨꯛ ꯇꯥꯛꯑꯦꯀꯣ ꯑꯗꯨꯒ
ꯉꯥꯏꯈꯣꯅꯦ ꯑꯗꯨꯗꯤ ꯑꯦꯔꯤꯁꯨ ꯀꯤꯟꯗ꯭ꯔꯝ
ꯃꯥꯅꯦ ꯃꯥꯅꯦ ꯑꯗꯨꯅ ꯃꯥꯁꯨ ꯌꯥꯝ ꯍꯩꯁꯦ ꯑꯗꯨꯅꯅꯦ ꯃꯩꯇꯩ ꯃꯌꯦꯛꯛ ꯇꯝꯃꯛꯇꯦ ꯃꯣꯏ
ꯗꯨꯅ ꯃꯩꯇꯩ ꯃꯌꯦꯛꯛꯇꯤ ꯍꯩꯇꯦ ꯑꯩ ꯑꯉꯥꯡ ꯑꯅꯤꯗꯨꯁꯨ ꯃꯩꯇꯩ ꯃꯌꯦꯛ ꯍꯩꯇꯦ ꯇꯝꯗꯦ ꯃꯣꯏ ꯑꯗꯣ ꯃꯣꯏ ꯑꯅꯤꯗꯤꯀꯣ ꯃꯣꯏ ꯑꯣꯖꯥꯗꯣ ꯀꯩꯁꯨ ꯌꯥꯝꯅ ꯍꯥꯏꯗꯤ ꯍꯣꯏ ꯃꯦꯠꯁꯀꯤꯗꯨꯕꯨ ꯍꯤꯟꯗꯤ ꯈꯔ ꯉꯥꯡꯉꯦ ꯍꯥꯏꯔꯦ ꯍꯤꯟꯗꯤ ꯁꯕꯖꯦꯛꯀꯤꯁꯨ ꯍꯤꯟꯗꯤ ꯉꯥꯡꯉꯦ ꯑꯇꯩꯗꯤ ꯂꯣꯏ ꯏꯪꯂꯤꯁ ꯉꯥꯡꯕꯅꯤꯅꯅꯦ ꯍꯤꯟꯗꯤꯁꯦ ꯃꯣꯏ ꯈꯪꯗꯦꯕ ꯃꯣꯏꯅ ꯑꯃꯨꯛ ꯂꯣꯟꯗꯣ ꯍꯩꯇꯦꯕ ꯑꯗꯣ ꯁꯨꯝ ꯇꯝꯃꯛꯑꯒꯗꯤ ꯍꯩꯔꯛꯇꯣꯏꯅꯤꯗꯅ ꯃꯣꯏ ꯄꯤꯛꯏꯕꯩꯅꯦꯕ
ꯑꯩꯁꯦ ꯍꯤꯟꯗꯤꯁꯦ ꯌꯥꯝ ꯆꯥꯎꯉꯀꯥꯟꯗ ꯈꯪꯅꯤꯡꯗꯗꯤ ꯄꯤꯛ ꯀꯥꯟꯗ ꯍꯤꯟꯗꯤꯁꯦ ꯀꯩꯅꯣ ꯈꯪꯗꯦ
ꯑꯩꯁꯨ ꯆꯥꯎꯔꯀꯥꯟꯗ ꯍꯩ ꯄꯤꯛ ꯀꯥꯟꯗ ꯑꯩ ꯍꯥꯏꯩꯗꯤ ꯀ ꯈ ꯒ ꯒ ꯇꯧꯕꯗ ꯌꯥꯝ ꯋꯥꯏꯑꯦ ꯑꯩꯉꯣꯟꯗ
ꯑꯗꯨꯃ ꯑꯃꯨꯛ ꯀꯩꯅꯣꯗꯤ ꯑꯃꯨꯛꯀ ꯑꯃ ꯁꯕꯁꯇꯦꯟꯁ ꯍꯥꯏꯕ ꯃꯍꯩꯒꯤ ꯄꯣꯏꯝꯗ ꯃꯣꯏꯅ ꯆꯥꯕ ꯅ ꯍꯥꯏ ꯚꯥꯕ ꯁꯦ ꯔꯍꯃꯟ ꯏꯗ
ꯋꯥꯠꯇꯦ ꯋꯥꯀꯤꯌꯥꯕꯅꯥꯎ
ꯅꯠꯇꯦꯗ ꯑꯩꯅ ꯍꯥꯏꯗꯤ ꯑꯩꯈꯣꯏꯒꯤꯗꯤ ꯃꯩꯇꯩ ꯃꯌꯦꯛꯇꯖꯨ ꯌꯥꯎꯕ ꯗꯤꯝꯁ ꯇꯖꯨ ꯌꯥꯎꯗꯦ ꯆꯥꯎꯔꯀꯥꯟꯗꯗꯤ ꯄꯣꯏꯝꯗꯣ ꯍꯪꯗꯦꯅ ꯁꯕꯁꯇꯦꯟꯁ ꯑꯣꯏꯅ ꯍꯪꯉꯦ ꯎꯝ
ꯑꯥ ꯈꯥꯏ ꯈꯥꯏ ꯄꯤꯔꯝꯂꯤꯕ ꯋꯥꯍꯩ ꯄꯔꯦꯡ ꯇꯦ ꯁꯤ ꯇꯧꯕꯗ ꯅꯠꯇ꯭ꯔꯣ ꯑꯥ ꯑꯗꯨ ꯍꯤꯟꯗꯤꯗ ꯍꯪꯉꯗꯤ ꯂꯣꯏꯔꯦ ꯂꯣꯡ ꯇꯥꯔꯅꯤ
ꯐꯔ ꯐꯔ ꯑꯣꯏꯗꯤ ꯄꯣꯏꯕꯒꯤ ꯆꯠꯁꯦꯌꯨ ꯀꯥꯏꯅ ꯇꯧꯖꯦ
ꯗꯥꯏꯔꯦꯛ ꯑꯣꯏꯅ
ꯍꯣꯏ
ꯈꯪꯗꯦ ꯑꯗꯨꯗꯤ
ꯗꯨꯁꯨ ꯌꯥꯎꯅꯦ
ꯑꯩꯅ ꯊꯥꯏꯅꯀꯣ ꯑꯉꯥꯡ ꯐꯤꯗꯨꯕꯤ ꯀꯥꯟꯗ ꯑꯍꯝꯕ ꯍꯤꯟꯗꯤ ꯇꯝꯕ ꯍꯧꯔꯛꯄꯗꯣ
ꯎꯝ
ꯑꯗꯨꯗꯅꯤ ꯈꯪꯉꯕ ꯍꯥꯏꯗꯤ ꯑꯩ ꯀꯛ ꯈ ꯈꯒꯗꯣ ꯍꯥꯏꯗꯤ ꯇꯨꯏꯁꯟꯒꯤ ꯃꯤꯁꯇꯨꯅ ꯑꯩꯉꯣꯟꯗꯁꯨ ꯄꯥꯔꯛꯒ ꯍꯥꯏ ꯑꯗꯣ ꯑꯩ ꯍꯩꯇꯦꯕꯀꯣ ꯀ ꯑꯩꯅ ꯍꯩꯁꯤꯀ ꯈꯜꯒ ꯍꯥꯏꯔꯒ ꯑꯃ ꯀꯩꯅꯣꯗꯣ ꯐ ꯐ ꯐꯕ ꯅꯥꯗꯣ ꯑꯗꯨꯐꯧꯛꯇꯪꯅꯦꯕ ꯑꯩꯅ ꯍꯩꯔꯤꯁꯦ
ꯑꯩ ꯆ ꯀꯥ ꯀ ꯀꯦ
ꯑꯥ ꯑꯩꯁꯨ ꯀ ꯇꯥꯛ ꯇꯧ ꯑꯗꯨꯒꯅꯦ ꯃꯈꯥꯥꯁꯦ ꯑꯩꯁꯦ ꯍꯩꯇꯦꯕꯀꯣ ꯑꯩ ꯈꯪꯗꯦ ꯑꯃ ꯍꯩꯇꯦ ꯑꯩ ꯀꯩꯝ ꯈꯪꯗꯦ ꯍꯥꯏꯗꯤ ꯅꯥꯄꯨꯝ ꯇꯥꯗꯦꯕ ꯑꯩꯗꯣ ꯑꯗꯨꯗꯨꯒꯅꯦ ꯅꯨꯄꯤ ꯑꯃ ꯌꯥꯎꯕ ꯍꯥꯏꯇꯥꯔꯦꯅꯦ ꯑꯩꯈꯣꯏ ꯆꯞ ꯃꯥꯟꯅꯗꯣꯏꯅꯦꯕ ꯀ꯭ꯂꯥꯁꯁꯦ
ꯍ
ꯑꯗꯨꯒꯅꯦ ꯃꯤꯁꯅ ꯃꯉꯣꯟꯗ ꯄꯥꯔꯎꯒ ꯍꯥꯏꯔ ꯃꯥꯗꯤ ꯑꯃ ꯌꯥꯝꯅ ꯌꯥꯝꯅ ꯍꯩꯅꯦ ꯑꯩꯒꯤ ꯃꯌꯦꯛꯇꯣ ꯃꯃꯤꯡ ꯀꯩꯀꯧꯋꯕ ꯈꯪꯗꯕꯅꯦꯕ ꯑꯩꯅ ꯑꯩꯅ ꯇꯧꯔꯤꯗ ꯍꯥꯏꯗꯤ
ꯑꯩꯅ ꯈꯪꯕꯁꯦ ꯈ ꯈꯔ ꯈꯕꯨ ꯈꯪꯉ ꯑꯗꯨꯅ ꯍꯤꯟꯗꯤꯁꯦ ꯍꯌꯥꯝ ꯑꯃ ꯆꯪꯗꯩ ꯄꯥꯁ ꯇꯧꯕꯗ ꯋꯥꯏꯑꯦꯕꯀꯣ ꯑꯩꯅ ꯣꯏ ꯐꯥ ꯀ ꯆ ꯄꯥꯁ ꯐꯀ ꯁꯤꯗꯤꯦ ꯃꯥꯔꯛꯛꯇꯣ ꯌꯥꯝ ꯂꯤꯤꯛꯑꯕ ꯐꯥꯏꯅꯦꯜꯜꯂꯤ ꯃꯥꯔꯁꯔ ꯆꯥꯎ ꯄꯤꯕ ꯑꯗꯨꯅ ꯃꯥꯔꯛꯁꯨ ꯑꯗꯨ ꯑꯣꯏꯅ ꯐꯪꯉꯦꯀꯣ ꯑꯗꯨꯒ ꯑꯩ ꯉꯅꯨꯡꯁꯤꯗꯤ ꯍꯩꯌꯨ ꯍꯥꯏ ꯀ꯭ꯂꯥꯁ ꯑꯩꯅꯤ ꯑꯖꯤꯇ ꯀꯩ ꯍꯥꯏꯒ ꯐꯅ
ꯉꯥꯡ ꯍꯩꯔꯛꯄꯩ ꯈꯔ ꯉꯥꯡ ꯍꯩꯔꯛꯄꯩ
ꯎꯝ ꯉꯖꯔꯁꯦ ꯅꯪ ꯍꯥꯏꯗꯤ ꯍꯪ ꯊꯪꯖꯦ ꯁꯚꯦꯟ ꯐꯥꯏꯅꯦꯜ ꯂꯣꯏꯔꯛꯄꯁꯦ ꯇꯣꯔꯤꯃꯣꯟ ꯄ ꯌꯦꯡꯉꯦꯕꯀꯣ ꯍꯥ ꯂꯩ ꯑꯣ ꯑꯗꯨ ꯑꯗꯨ ꯑꯗꯨ ꯑꯗꯨ ꯑꯩꯁꯦ ꯑꯩꯁꯨ ꯑꯊ ꯈ ꯈꯔ ꯍꯗꯅ ꯍꯥꯔꯊꯗꯣ